ꯍꯜꯂꯣ
ꯇꯥꯏ ꯀꯔꯤ ꯇꯧꯔꯤꯅꯣ
ꯎꯝ ꯎꯝ ꯑꯗꯨꯝ ꯆꯝꯔꯤ
ꯑ ꯍ ꯍꯝ ꯌꯥꯏꯗꯗꯦ ꯑꯩ ꯑꯩꯗꯤ ꯑꯗꯨꯝ ꯀꯥꯗ ꯂꯩ ꯂꯩ ꯂꯩꯌꯦ
ꯑ ꯇꯥꯏ ꯌꯁꯁꯨ
ꯑꯩ
ꯀ ꯀꯔꯤ ꯌꯦꯡꯁꯟ ꯆꯥꯔꯒꯦ
ꯑꯦ ꯉ ꯁꯤꯤꯤꯁꯦ ꯎꯝ ꯁꯒꯣꯜ ꯀꯔꯤ ꯍꯥꯏ ꯁꯒꯣꯜ ꯍꯋꯥꯏ
ꯑꯕ꯭ꯔꯣ
ꯍꯣꯏ ꯑꯩꯈꯣꯏꯗꯤ ꯍꯣꯁꯇꯦꯜꯗ ꯑꯣꯏꯕꯅꯤꯅ ꯃꯤꯅ ꯊꯣꯡꯉꯦ ꯍꯣꯁꯇꯦꯜ ꯂꯩꯌꯦꯕ ꯑꯗꯨ ꯃꯤꯅ ꯊꯣꯡꯉꯦꯕ
ꯑꯣꯀꯦ ꯑꯣꯀꯦ ꯑꯁ ꯑꯩꯗꯤ ꯅꯪꯁꯦ ꯑꯩꯗꯤ ꯍ ꯊꯣꯡꯉꯗ
ꯀꯔꯤꯃꯤꯁ ꯆꯝ꯭ꯔꯖꯣ
ꯊꯣꯡꯉꯦ ꯑ ꯃꯥ ꯆꯥꯏ